ꯑꯥ
ꯑ ꯍꯜꯂꯣ ꯇꯥꯕꯔꯣ
ꯇꯥꯏꯌꯦ ꯇꯥꯏꯌꯦ
ꯑꯣ
ꯀꯩꯗꯧꯔꯝꯃꯤꯅꯣ
ꯎꯝ ꯐꯝꯃꯤꯅꯤꯗ ꯀꯩꯗꯧꯔꯤꯅꯣ
ꯑꯩꯩꯁꯨ ꯐꯝꯃꯤꯌꯦ ꯏꯁꯤꯡ ꯁꯣꯛꯄ ꯂꯣꯏꯕꯩ ꯋꯥꯔꯦꯅ
ꯑꯣ
ꯀꯩ ꯏꯟꯖꯥꯡ ꯆꯥꯒꯤꯒꯦ
ꯑꯩ ꯎꯇꯤ ꯊꯣꯡꯕ ꯆꯥꯏꯌꯦ
ꯎꯝ ꯀꯨꯏꯔꯦ ꯎꯇꯤ ꯊꯣꯡꯕꯒ ꯆꯥꯗꯕ
ꯎꯝ ꯍꯣꯏ ꯍꯥꯎꯋꯦ ꯅꯣꯏꯒꯤꯗꯤ
ꯑꯩꯒꯤꯗꯤ ꯍꯋꯥꯏ ꯊꯣꯡꯉꯦ ꯑꯗꯨꯒ ꯌꯦꯟ ꯑꯃ ꯇꯧꯔꯦ ꯑꯩꯅ ꯕꯣꯔꯥ ꯀꯩꯀꯥ ꯇꯧꯒꯦꯅ ꯇꯧꯔꯝꯃꯒ ꯌꯦꯟ ꯄꯨꯔꯛꯇꯅ ꯌꯦꯟ ꯑꯣꯏꯅ ꯇꯧꯔꯦ
ꯎꯝ ꯍꯥꯎꯋꯤꯅ ꯑꯗꯨꯗꯤ
ꯍꯥꯎꯋꯦ ꯍꯥꯎꯋꯦ ꯃꯣꯔꯣꯛꯁꯨ ꯌꯥꯝ ꯁꯥꯈ꯭ꯔꯦ
ꯎꯝ ꯅꯪ ꯊꯣꯡꯉꯤꯔꯣ
ꯅꯠꯇꯦ ꯑꯩꯒꯤ ꯏꯃꯥꯟꯅꯕ ꯑꯃꯅ ꯊꯣꯡꯕꯅꯦ
ꯑꯣ
ꯆꯥꯕꯗ ꯌꯦꯟꯖꯦ ꯁꯨꯝ ꯆꯥꯃꯟꯗꯅ ꯆꯥꯅꯤꯡꯉꯛꯇ꯭ꯔꯦ ꯍꯥꯏꯗꯤ ꯃꯣꯏ ꯁ꯭ꯋꯥꯏꯗ ꯎꯝ ꯀꯃꯥꯏ ꯍꯥꯏꯅꯤ ꯁꯟ ꯌꯣꯟꯕꯩ ꯌꯥꯝ ꯊꯤꯡꯉꯦꯕ ꯄꯨꯂꯤꯁꯅ ꯐꯥꯏꯌꯦꯕꯀꯣ ꯑꯗꯩ ꯍꯣꯏ ꯃꯇꯟꯒꯨꯝꯕꯗꯤ ꯐꯪꯉꯦ ꯑꯗꯨꯏꯖꯨ ꯑ ꯁꯟꯅ ꯍꯦꯜꯂꯦ ꯆꯥꯅꯤꯡꯕ
ꯑꯣ
ꯑꯗꯣ ꯌꯦꯟꯗ ꯑꯗꯨꯝ ꯇꯥ ꯂꯩꯔꯦ ꯉꯥꯅꯨꯗꯤ ꯐꯪꯗꯦ
ꯑꯣ ꯑꯩ ꯌꯦꯟꯗꯤ ꯑꯗꯨꯝ ꯆꯥꯔꯖꯨ ꯍꯥꯎꯇꯕꯅꯦ
ꯑꯗꯨꯅꯦ ꯑꯗꯩ ꯃꯇꯟꯖꯤꯅ ꯑꯃꯨꯛ ꯌꯥꯝ ꯇꯥꯡꯉꯦꯕꯀꯣ
ꯍꯣꯏ
ꯑꯗꯣ ꯑꯗꯣ ꯃꯇꯟꯗꯣ ꯇꯥꯡꯉꯒ ꯃꯁꯥꯗꯣ ꯀꯃꯥꯏ ꯍꯥꯏꯅꯤ ꯑ ꯅꯧꯅ ꯌꯣꯜꯂꯛꯄꯒꯤ ꯍꯥꯏꯗꯣꯏꯔꯥ ꯈꯪꯗꯦ ꯃꯍꯥꯎ ꯑꯃ ꯏꯋꯥꯠ ꯋꯥꯠꯂꯦꯕ ꯐꯖꯅ ꯊꯣꯡꯉꯁꯨ
ꯍꯣꯏ
ꯑꯗꯨꯅ ꯆꯥꯅꯤꯡꯗꯦ ꯇꯥꯡꯖꯨ ꯇꯥꯡꯉꯦ ꯑꯗꯨꯒ ꯁꯟꯗꯤ ꯑꯃꯨꯛꯀ ꯇꯥꯡꯉꯖꯨ ꯊꯣꯡ ꯐꯖꯅꯕꯨ ꯊꯣꯡꯒ꯭ꯔꯗꯤ ꯍꯥꯎꯕꯅꯤꯅꯀꯣ
ꯎꯝ
ꯑꯗꯨ ꯂꯥꯞꯁꯨ ꯂꯥꯞꯄꯦ ꯌꯣꯟꯕꯝ ꯑꯗꯨꯒ ꯇꯨꯃꯤꯟꯅ ꯌꯣꯜꯂꯦꯕ
ꯍꯣꯏ
ꯑꯗꯨꯅ ꯆꯥꯗ꯭ꯔꯦ ꯌꯦꯟꯖꯤꯗ ꯇꯧ ꯂꯩꯔꯦ ꯌꯦꯟꯅꯦ ꯈ꯭ꯋꯥꯏꯗꯒꯤ ꯇꯣꯏꯅ ꯆꯥꯕ ꯍꯥꯏꯔꯒꯗꯤ ꯎꯝ ꯁꯥꯝꯕꯔ ꯑꯗꯨꯝ ꯈꯥꯃꯦꯟ ꯑꯁꯤꯟꯕ ꯑꯂꯨ ꯑꯗꯒꯤꯗꯤ ꯑ ꯀꯔꯤ ꯀꯔꯤ ꯈꯥꯃꯦꯟ ꯑ ꯑꯦꯛ ꯄ꯭ꯂꯥꯟꯇꯣ
ꯍꯣꯏ ꯍꯣꯏ
ꯑ ꯑꯗꯨꯒꯨꯝꯕ ꯇꯧꯔꯒ ꯁꯣꯛ ꯇꯧꯕ ꯁꯤꯖꯤꯅ ꯈ꯭ꯋꯥꯏ ꯏꯆꯥ ꯆꯥꯏ ꯃꯣꯏ ꯁ꯭ꯋꯥꯏꯗ ꯑꯩꯈꯣꯏꯖꯨ ꯑꯗꯨꯝ ꯍꯥꯏꯗꯤ ꯃꯣꯏ ꯁ꯭ꯋꯥꯏꯗ ꯐꯪꯕ ꯍꯤꯟꯖꯥꯡꯅꯤꯗꯅ ꯑꯩꯈꯣꯏꯟ ꯆꯥꯗꯣꯏꯖꯤꯖꯨ ꯍꯪꯒꯥꯝ ꯀꯩꯀꯥ ꯐꯪꯗꯦꯕ ꯁꯤꯗꯩꯗ
ꯎꯝ
ꯑ ꯀꯩꯅꯣꯗꯤ ꯑꯃꯨꯛꯀ ꯐꯪꯕ ꯎꯝ ꯀꯔꯤ ꯀꯔꯤ ꯑꯥ ꯀꯩ ꯍꯥꯏꯕꯅꯣ ꯃꯃꯤꯡ ꯀꯥꯎꯈꯔꯦ
ꯅꯥꯄꯤ ꯑꯣꯏꯅꯗꯤ ꯑꯣꯏꯕꯀꯣ ꯑꯩꯈꯣꯏꯅ ꯑꯩꯈꯣꯏ ꯂꯝꯗꯗꯤ ꯑꯗꯨꯒ ꯃꯣꯏ ꯁ꯭ꯋꯥꯏꯗꯅ ꯍꯤꯟꯖꯥꯡ ꯑꯣꯏꯕ
ꯑꯣ
ꯃꯃꯤꯡꯕꯨ ꯀꯥꯎꯔꯦ ꯕꯣꯜ ꯌꯦꯡꯗ꯭ꯔꯥ
ꯌꯦꯡꯉꯦ ꯑꯗꯨꯝ ꯑꯗꯨ ꯈꯔ ꯌꯥꯝ ꯊꯦꯡꯅ ꯁꯥꯟꯅꯕꯗꯤ ꯌꯦꯡꯗꯦꯗ
ꯑꯩꯗꯤ ꯁꯨꯡ ꯌꯦꯡ ꯌꯦꯡꯗ꯭ꯔꯦ ꯑꯗꯣ ꯃꯤꯒꯤ ꯏꯁꯇꯦꯇꯁ ꯊꯝꯃꯛꯄ ꯀꯥꯟꯗ ꯑꯗꯨꯗ ꯈꯪꯕ ꯀꯅꯥꯅ ꯀꯥꯏ ꯀꯥꯗꯦꯖꯦ ꯍꯥꯏꯗꯤ ꯊꯕꯛꯇꯣ ꯑꯩꯖꯨ ꯑ ꯊꯦꯡꯅ ꯍꯜꯂꯛꯑꯦ ꯑꯗꯨꯒ ꯑꯈꯣꯏꯒꯤ ꯍꯥꯏꯗꯤ ꯎꯝ ꯑꯦꯛꯖꯥꯝꯒꯨꯝꯕ ꯇꯧꯕꯅꯤꯅ ꯐꯣꯟꯗꯣ ꯑꯦꯞ ꯑꯃ ꯂꯩꯌꯦꯕꯀꯣ ꯃꯦꯛꯗꯣꯅꯦꯜꯒꯤ
ꯍꯣꯏ
ꯁꯤꯗꯩꯗ ꯑꯗꯨꯝ ꯅꯨꯡꯇꯤꯒꯤ ꯆꯪꯉꯒꯅꯦ ꯍꯟꯗ꯭ꯔꯦꯠ ꯄꯔꯁꯦꯟ ꯑꯗꯨꯝ ꯇꯧꯗꯕ ꯌꯥꯗꯅꯤꯅ ꯃꯤꯒ ꯋꯥꯔꯤ ꯁꯥꯟꯅꯕꯁꯨ ꯃꯇꯝ ꯐꯪꯗꯦ ꯃꯤꯅꯤꯠ ꯀꯨꯟ ꯀꯨꯟꯊ꯭ꯔꯥꯃꯨꯛꯇꯪ ꯃꯉꯥꯏꯔꯦ ꯑꯩꯅ ꯐꯣꯟꯁꯦ ꯇꯣꯉꯥꯟꯅ ꯄꯔꯁꯅꯦꯜꯂꯤ ꯌꯨꯁ ꯇꯧꯕ ꯑꯇꯩ ꯃꯇꯝꯗꯤ ꯑꯗꯨꯝ ꯑꯗꯨꯃꯥꯏꯅ ꯇꯣꯉꯥꯟ ꯕ ꯑꯦꯞ ꯑꯝꯗ ꯆꯪꯉꯒ ꯑꯗꯨꯝ ꯑꯦꯛꯖꯥꯝ ꯊꯥꯕꯒꯤ ꯇꯧ ꯂꯩꯔꯦ ꯌꯥꯗ꯭ꯔꯦꯕ ꯅꯣꯡ ꯏꯁꯤꯡ ꯀꯃꯥꯏꯟ ꯇꯧꯔꯤꯒꯦ ꯁꯥ ꯁꯌꯥꯝ ꯕ ꯍꯣꯏ ꯅꯣꯡ ꯐꯥꯗꯣꯛꯇꯤ ꯁꯥꯏ ꯑꯗꯣ ꯁ꯭ꯋꯥꯏꯖꯦ ꯑꯗꯨꯝ ꯍꯧꯖꯤꯛ ꯅꯣꯡ ꯃꯪꯕ ꯃꯇꯝ ꯑꯣꯏꯕꯩꯔꯥ ꯈꯪꯗꯦ ꯅꯣꯡ ꯑꯗꯨꯝ ꯃꯪꯉꯒ ꯂꯩ
ꯑꯈꯣꯏꯗꯖꯨ ꯅꯣꯡ ꯃꯪꯉꯤ ꯉꯁꯤꯗꯤ
ꯑꯈꯣꯏꯁꯖꯨ ꯃꯪꯉꯦ ꯐꯤꯔꯣꯜ ꯌꯥꯝ ꯁꯨꯖꯜꯂꯨꯔꯒ
ꯎꯝ ꯆꯨꯒꯗꯕꯁꯨ ꯃꯥꯜꯂꯦ ꯈꯔ ꯁꯥꯁꯨ ꯁꯥꯏꯌꯦ
ꯈꯪꯗꯦ ꯑꯈꯣꯏꯗꯤ ꯌꯥꯝ ꯄꯨꯡꯃꯝ ꯃꯝꯃꯦ ꯉꯁꯥꯏꯁꯨ ꯑꯗꯨꯒ ꯗ꯭ꯔꯣꯞ ꯑꯃꯅꯤꯈꯛꯅꯦ ꯇꯥꯔꯝꯃꯤꯁꯦ ꯑꯗꯣ ꯑꯃꯨꯛ ꯐꯤꯔꯣꯜ ꯍꯥꯏꯐꯦꯠ ꯍꯥꯏꯐꯦꯠ ꯂꯧꯁꯤꯟꯕ ꯍꯧꯔꯦ ꯑꯗꯨꯒ ꯑꯃꯨꯛ ꯇꯣꯛꯈ꯭ꯔꯦ
ꯎꯝ
ꯇꯣ ꯑꯃꯨꯛ ꯃꯥꯡꯉꯛꯑꯦ ꯇꯨꯝꯖꯨ ꯇꯨꯝꯅꯤꯡꯉꯕꯅꯦ ꯅꯣꯡꯖꯦ ꯁꯪꯉꯒ ꯂꯩꯔꯦ
ꯎꯝ ꯑꯩꯁꯨ ꯎꯇꯤ ꯆꯥꯔꯨꯕꯩ ꯇꯨꯝꯗꯤ ꯇꯨꯝꯅꯤꯡꯉꯦ
ꯑꯩꯌꯣꯏꯃ ꯑ ꯁ꯭ꯋꯥꯏꯗ ꯅꯥꯀꯨꯞꯄꯤ ꯐꯪꯗꯕꯅꯤꯅ ꯎꯇꯤ ꯊꯣꯡꯉꯖꯨ ꯍꯥꯎꯇꯦꯕ ꯎꯝ ꯁꯣꯗ ꯕꯥꯒꯞ ꯃꯅꯝꯗꯣ ꯑꯗꯨꯗꯣ ꯑꯗꯨꯝ ꯆꯦꯜꯂꯒ ꯍꯥꯎꯇꯦ ꯈꯪꯗꯦ ꯅꯥꯀꯨꯞꯄꯤꯗꯨꯃꯒ ꯌꯥꯎꯔꯝꯃꯗꯤ ꯍꯥꯎꯗꯧꯕꯅꯦ
ꯍꯣꯏ ꯑꯩꯒꯤ ꯑꯁꯪꯕꯖꯨ ꯆꯥꯅꯤꯡꯕ
ꯎꯝ
ꯄꯥꯡꯈꯣꯛ ꯃꯅꯥꯅ ꯊꯣꯡꯕꯗꯣ
ꯑꯥ ꯑꯥ ꯑ
ꯑꯗꯨꯅ ꯑꯗꯨꯅꯗꯤ ꯍꯦꯟꯅ ꯍꯥꯎꯋꯦꯕ ꯑꯗꯨ ꯌꯣꯟꯗꯤ ꯌꯣꯟꯅꯇꯕꯣ ꯑꯣ
ꯑꯩꯈꯣꯏ ꯏꯃꯨꯡ ꯍꯥꯏꯗꯤ ꯕꯕꯥ ꯃꯃꯥ ꯑꯗꯒꯤ ꯑꯩꯈꯣꯏ ꯏꯆꯤꯟ ꯏꯅꯥꯎꯈꯩ ꯂꯣꯏꯃꯛ ꯍꯩꯅꯩꯌꯦꯕꯀꯣ
ꯎꯝ
ꯑꯩ ꯈꯛ ꯍꯩꯅꯗꯦ ꯎꯝ ꯑꯦꯂꯔꯖꯤ ꯇꯧꯕ ꯍꯥꯏꯗꯨꯔꯥ ꯈꯪꯗꯦ ꯑꯩꯉꯣꯟꯗ ꯆꯥꯕ ꯀꯥꯟꯗ ꯆꯥꯟꯅꯗꯦꯕꯀꯣ
ꯑꯗꯣ ꯍꯣꯏ ꯃꯪꯒꯟ ꯎꯇꯤ ꯑꯗꯩꯗꯤ ꯎꯁꯣꯏ ꯁꯨꯃꯥꯏꯅ ꯇꯧꯕꯅꯣ ꯑꯃꯨꯛꯀ ꯆꯥꯕ ꯌꯥꯏ ꯑꯗꯨꯒ ꯄꯥꯡꯈꯣꯛ ꯃꯅꯥꯗꯣ ꯌꯥꯗꯦ ꯆꯥ ꯄꯛꯅꯗꯕ ꯃꯤꯅꯒꯗꯤ ꯍꯥꯏꯗꯤ ꯑꯁ ꯅꯪꯗꯤ ꯑꯍꯥꯎꯕ ꯆꯥꯕ ꯌꯥꯗꯕ ꯃꯤꯅꯦ ꯍꯥꯏ ꯑꯗꯨꯒ ꯈꯖꯤꯡ ꯕꯣꯔꯥꯗꯣ ꯑꯗꯨꯁꯨ ꯆꯥꯕ ꯑꯦꯂꯔꯖꯤ ꯑꯗꯩ ꯀꯣꯡꯒ꯭ꯔꯦꯡꯁꯨ ꯑꯦꯂꯔꯖꯤ ꯊꯔꯣꯏꯁꯨ ꯑꯦꯂꯔꯖꯤ
ꯎꯝ ꯅꯪ ꯑꯍꯥꯎ ꯑꯍꯥꯎꯕ ꯑꯃꯇꯥ ꯆꯥꯕꯥ ꯌꯥꯗ꯭ꯔꯦ
ꯑꯥ ꯑꯗꯨꯅꯦ ꯑꯩꯈꯣꯏ ꯃꯥꯅ ꯅꯌꯥꯡ ꯈꯨꯀꯪꯗꯨꯒ ꯃꯆꯤ ꯑꯣꯏꯒꯗꯕ ꯅꯁꯥ ꯐꯥꯒꯗ ꯃꯅꯝꯁꯨ ꯅꯝꯊꯤ ꯆꯥꯕ ꯌꯥꯗꯦ ꯍꯥꯏꯅ ꯆꯩꯌꯦꯕ ꯑꯗꯨ ꯀꯔꯤꯗꯤ ꯎꯄꯥꯏ ꯂꯩ ꯁꯤꯕꯨ ꯑꯩꯅꯔꯣ ꯅ ꯍꯥꯏ ꯑꯉꯥꯡ ꯑꯣꯏꯔꯤꯉꯩꯗ ꯆꯥꯕꯁꯦ ꯁꯤꯗꯩꯗ ꯈꯔꯗꯤ ꯑꯗꯨꯝ ꯍꯥꯞꯀꯠꯆꯔꯒ ꯑꯗꯩ ꯖꯣꯏꯟ ꯈꯨꯗꯤꯡꯃꯛꯁꯦ ꯅꯥꯕꯀꯣ ꯑꯗꯨ ꯃꯇꯝꯗꯨꯗꯗꯤ ꯑꯩꯅ ꯑꯦꯂꯔꯖꯤꯅꯤꯁꯦ ꯈꯪꯗꯕ ꯑꯗꯨꯒ ꯀꯣꯟꯅ ꯑꯦꯂꯔꯖꯤꯒꯁꯦ ꯀꯔꯤꯅꯣ ꯀꯅꯥꯅꯣ ꯀꯥꯏꯅ ꯁꯨꯝ ꯈꯪꯉꯛꯑꯀꯥꯟꯗꯗꯤ ꯍꯣꯏꯁꯦ ꯁꯤꯁꯦ ꯆꯥꯕ ꯌꯥꯗꯦꯀꯣ ꯑꯗꯣ ꯈꯪꯉꯛꯑꯦ ꯆꯥꯗ꯭ꯔꯗꯦ ꯑ ꯑꯗꯨꯒ ꯈꯣꯏ ꯈꯣꯏ ꯃꯔꯨꯝꯁꯨ ꯆꯥꯅꯩꯗꯅ ꯀꯩꯅꯣ ꯀꯥꯡꯍꯧ ꯇꯧꯔꯒ ꯑꯗꯨꯁꯨ ꯑꯦꯂꯔꯖꯤ
ꯎꯁꯣꯏꯒꯤꯗꯤ ꯎꯁꯣꯏ ꯎꯇꯤꯗꯤ
ꯑꯗꯨꯗꯤ ꯀꯩꯝ ꯇꯧꯗꯦ ꯑꯗꯨꯂꯤꯝ ꯃꯦꯔꯥ ꯐꯦꯚꯣꯔꯥꯏꯠꯅꯦ ꯁꯤꯗ ꯐꯪꯗꯦ ꯕꯦꯡꯒ꯭ꯂꯣꯔꯗꯗꯤ ꯐꯪꯉꯝꯒꯗ꯭ꯔꯥ ꯈꯪꯗꯦ ꯑꯥ ꯁꯤ ꯑꯗꯨꯕꯨ ꯑꯩꯈꯣꯏ ꯁꯤꯗꯗꯤ ꯐꯪꯗ꯭ꯔꯦ ꯀꯤꯂꯣꯃꯤꯇꯔ ꯐꯤꯞꯇꯤ ꯁꯤꯛꯁꯃꯨꯛ ꯂꯥꯞꯅꯩꯌꯦꯕ
ꯑꯣ
ꯑꯗꯨꯅ ꯐꯪꯗꯦ ꯍꯧꯖꯤꯛ ꯂꯧ ꯃꯇꯝꯅꯤꯅꯦ ꯂꯧ ꯆꯠꯇꯕ꯭ꯔꯣ ꯂꯧ ꯅꯛꯇꯕ꯭ꯔꯣ ꯅꯣꯏꯒꯤꯗꯤ
ꯆꯠꯇꯦꯗ ꯑꯩꯗꯤ ꯌꯨꯝꯗ ꯂꯩꯇꯦꯕ ꯑꯩꯁꯨ
ꯎꯝ ꯀꯥꯏꯗ ꯃꯄꯥꯟꯗ
ꯑꯥ ꯃꯄꯥꯟ ꯃꯄꯥꯟꯁꯨ ꯅꯠꯇ ꯑꯥ
ꯑꯣ
ꯀꯣꯂꯦꯖ ꯀꯥꯔꯒ ꯀꯣꯂꯦꯖ ꯀꯣꯂꯦꯖ ꯀꯩꯅꯣ ꯇꯧꯔꯒ ꯂꯩꯕꯒꯦꯀꯣ ꯑꯗꯨ ꯀꯩꯅꯣꯗ ꯗꯤ ꯑꯦꯝꯗ
ꯑꯣ ꯑꯗꯨꯗꯤ ꯅꯪ ꯊꯥꯡꯃꯩꯕꯟ ꯑꯦꯔꯤꯌꯥꯗ ꯂꯩꯔꯦ
ꯍꯣꯏ ꯕꯥꯔꯥ ꯂꯩꯕꯥ ꯏꯊꯟꯇ
ꯎꯝ
ꯚꯔꯥꯁꯨ ꯍꯥꯏꯔꯥ ꯍꯣꯁꯇꯦꯜꯁꯨ ꯍꯥꯏꯕ꯭ꯔꯥ ꯈꯪꯗꯦ ꯑꯗꯣ ꯃꯣꯏ ꯀꯩ ꯍ‌ꯣꯁꯦꯜ ꯍꯣꯁꯦꯜ ꯍꯥꯏꯗꯣꯏꯔꯥ ꯈꯪꯗꯦ ꯍꯥꯏꯗꯤ ꯎ ꯀꯩꯅꯣ ꯇꯧꯕ ꯃꯊꯟ ꯃꯊꯟꯗ ꯂꯩꯕꯗꯣ ꯔꯨꯝ ꯑꯃꯗ
ꯎꯝ
ꯑꯗꯨ ꯃꯥꯏꯅ ꯍꯣꯏ ꯃꯥꯏꯅ ꯇꯧꯔ ꯃꯤ ꯆꯪꯍꯟꯕ ꯈꯣꯠꯄ ꯌꯥꯗꯕꯗꯣ
ꯑꯥ ꯑꯥ ꯑꯥ
ꯑꯗꯨꯃꯥꯏꯅ ꯇꯧꯔ ꯂꯩ
ꯎꯝ ꯐꯔ ꯎꯝ ꯑꯩꯒꯤ ꯏꯅꯥꯎꯅꯨꯄꯥꯁꯨ ꯀꯣꯂꯦꯖ ꯇꯝꯃꯝꯕꯅꯦ ꯊꯥꯔꯠ ꯏꯌꯥꯔ ꯑꯣꯏꯔꯛꯄ ꯀꯥꯟꯗꯣ ꯑꯗꯩꯗ ꯅ ꯊꯥꯔꯠ ꯏꯔ ꯅꯠꯇꯦ ꯊꯥꯔꯠ ꯁꯦꯃꯤꯁꯇꯔ ꯌꯧꯔꯛꯄ ꯍꯥꯄ ꯀꯥꯟꯗ ꯁꯤꯂꯣꯡꯗ ꯑꯣꯏꯅ ꯊꯥꯈ꯭ꯔꯦ ꯃꯥ ꯗꯣꯛꯇꯔ ꯇꯝꯕꯒꯤꯅꯦꯅ
ꯎꯝ
ꯂꯥꯏꯟ ꯑꯝꯗ ꯆꯠꯄ ꯅꯠꯇ꯭ꯔꯗꯤꯀꯣ ꯑꯩꯈꯣꯏꯒꯤ ꯂꯝꯗꯨꯗꯤ ꯕꯤꯖꯤꯅꯦꯁ ꯑꯃ ꯇꯧꯔꯦ ꯑꯣꯏꯗꯕꯤ ꯁꯔꯀꯥꯔꯒꯤ ꯊꯕꯛ ꯇꯧꯅꯤꯡꯉꯦ ꯄꯩꯁꯥ
ꯎꯝ
ꯑꯗꯩ ꯃꯥꯗꯨ ꯑꯃꯨꯛꯀ ꯂꯥꯏꯔꯤꯛ ꯌꯥꯝꯅ ꯀꯥ ꯍꯦꯟꯅ ꯍꯩꯕ ꯃꯤꯁꯨ ꯑꯣꯏꯗꯕꯀꯣ
ꯑꯗꯨꯅ ꯅꯝꯐꯨꯗ ꯂꯥꯏꯟ ꯑꯃꯗ ꯆꯪꯍꯜꯂꯕ ꯅꯪꯗꯤ ꯁꯦꯃꯤꯁꯇꯔ ꯀꯌꯥ ꯌꯧꯔꯕ ꯍꯧꯖꯤꯛ ꯁꯤꯛꯁ ꯍꯧꯖꯤꯛ ꯗꯤ ꯑꯦꯝꯁꯦ ꯁꯤꯛꯁ ꯁꯦꯃꯤꯁꯇꯔꯔꯣ ꯀꯌꯥꯅꯣ
ꯑꯣ ꯎ ꯀꯩꯅꯣꯅꯦ ꯍꯣꯏ ꯁꯤꯛꯁ ꯁꯤꯛꯁ ꯀꯥꯗꯣꯏꯅꯦ ꯐꯤꯞ ꯀꯥꯗ‌ꯣꯏꯕ
ꯒ꯭ꯔꯗꯥꯏꯅꯦ
ꯍꯣꯏ
ꯐꯣꯔꯠ ꯏꯔ ꯍꯥꯏꯁꯦ ꯀꯔꯤ ꯀꯔꯤ ꯌꯥꯎꯔꯤꯅꯣꯕ ꯇꯤꯆꯤꯡꯒꯤ ꯌꯥꯎꯔꯤꯔꯥ ꯀꯔꯤꯅꯣ
ꯅꯪ ꯍꯥꯏꯔꯤꯁꯦ ꯁꯤꯛꯁ
ꯁꯤꯛꯁ ꯁꯦꯃꯤꯁꯇꯔꯐꯧ ꯂꯩꯅꯔꯝꯃꯤꯗꯅ ꯍꯥꯟꯅꯗꯤ
ꯑ ꯍꯧꯖꯤꯛꯇꯤ ꯑꯩꯠ ꯐꯥꯎ ꯂꯩꯔꯦ
ꯑ ꯑ ꯑꯩꯠ ꯁꯦꯃꯤꯁꯇꯔ ꯐꯥꯎ
ꯑꯥ ꯑꯩꯈꯣꯏ ꯑꯗꯨꯗꯤ ꯃꯤ ꯃꯤ ꯑꯄꯥꯝꯕꯅꯤꯗ
ꯑꯣ
ꯍꯥꯏ ꯃꯥꯅ ꯍꯥꯏꯗꯤ ꯑꯦꯝ ꯑꯦꯗꯣ ꯆꯍꯤ ꯑꯃꯇꯪ ꯇꯧꯅꯤꯡꯉꯗꯤꯌꯦ
ꯑꯥ
ꯀꯩꯅꯣ ꯇꯧꯕ ꯇꯥꯕ ꯑꯦꯠ ꯐꯥꯎ ꯂꯧꯕ ꯇꯥꯕ
ꯑꯗꯨꯗꯒꯤ ꯑꯦꯝ ꯑꯦꯗꯣ ꯆꯍꯤ ꯑꯅꯤ ꯇꯧꯔꯤꯉꯩꯗꯤ ꯁꯤꯛꯁꯇ ꯂꯣꯏꯕ
ꯎꯝ ꯑꯣ ꯑꯩꯅ ꯈꯜꯂꯤꯅ ꯇꯤꯆꯤꯡꯒꯤ ꯑꯣꯏꯅꯒ ꯑꯦꯛꯁꯇ꯭ꯔꯥ ꯑꯣꯏꯔꯤꯔꯥ ꯁꯤꯅꯤ
ꯎꯝ꯫
ꯐꯩꯅꯦ꯫
ꯀꯩꯏꯝ ꯈꯪꯗ꯭ꯔꯤꯗ ꯁꯤꯛꯁ ꯐꯥꯎ ꯇꯝꯗꯣꯏꯔꯥ꯫ ꯑ ꯀꯣꯃꯔꯁ꯫
ꯀꯣꯃꯔꯁ ꯏꯂꯚꯦꯟ ꯇꯨꯌꯦꯞ ꯀꯩꯏꯗ ꯇꯝꯃꯛꯏꯕ?
ꯀꯩꯅꯣꯗ ꯗꯣꯟꯕꯣꯁꯀꯣ ꯃꯔꯥꯝꯗ꯫
ꯎꯝ ꯃꯔꯥꯝ꯫
ꯑꯧ꯫
ꯎꯝ ꯀꯃꯔꯁ ꯅꯨꯡꯉꯥꯏꯕ꯭ꯔꯣ?
ꯑꯗꯨꯝ ꯅꯨꯡꯉꯥꯏ꯫
ꯑꯩꯗꯤ ꯌꯥꯝ ꯍꯩꯅꯗꯤꯌꯦ꯫
ꯑꯩꯈꯣꯏꯅ ꯍꯣꯠꯄꯒꯨꯝꯕ ꯄꯥꯝꯕꯒꯤ꯫
ꯑꯩꯖꯨ ꯍꯣꯠꯄꯗꯤ ꯄꯥꯝꯃꯦ ꯑꯗꯨꯕꯨ ꯃꯦꯠꯁ ꯈꯛꯇꯪ ꯄꯥꯝꯃꯦ꯫ ꯑꯦꯀꯥꯎꯟꯇꯦꯟꯁꯤꯕꯨ ꯍꯣꯠꯀꯗ꯭ꯔꯥ ꯕꯤ ꯑꯗꯩ ꯏꯀꯣꯅꯣꯃꯤꯛꯁ ꯄꯨ ꯍꯣꯠꯀꯗ꯭ꯔꯥ ꯑꯩ
ꯍꯧꯖꯤꯛꯇꯤ ꯁꯞꯖꯦꯛꯁꯦ ꯑꯩꯈꯣꯏꯅ ꯑꯄꯥꯝꯕꯗ ꯀꯩꯅꯣ ꯇꯧꯕ ꯌꯥꯔꯦꯕꯀꯣ꯫ ꯑꯥ ꯑꯗꯨꯅ ꯑꯩꯕꯨꯗꯤ, ꯑꯦꯀꯥꯎꯟꯇꯦꯟꯁꯤꯗꯤ ꯂꯧꯔꯔꯣꯏ꯫
ꯑꯗꯨ ꯅꯪ ꯕꯤ ꯀꯣꯝꯗ ꯇꯧꯔꯤꯔꯣ, ꯅꯠꯇ꯭ꯔꯒ ꯕꯤ ꯕꯤ ꯑꯦꯗ ꯇꯧꯔꯤꯔꯣ?
ꯕꯤ ꯑꯦꯗ ꯇꯧꯕ꯫
ꯎꯝ ꯕꯤꯔꯤꯒꯨꯠ꯫
ꯕꯤꯀꯣꯝꯅꯗꯤ ꯈꯣꯠꯄ ꯌꯥꯝꯕꯅꯦ꯫
ꯎꯝ꯫
ꯎꯝ ꯕꯤ ꯕꯤ ꯑꯦ ꯗꯗꯤ ꯈꯔ ꯀꯩꯅꯣ ꯇꯧꯕ ꯌꯥꯝꯃꯦꯕ ꯃꯦꯅꯦꯖ꯫ ꯃꯦꯅꯦꯖꯤꯡ ꯇꯧꯕ ꯈꯣꯠꯄꯒꯤ꯫
ꯑꯩꯒꯤ ꯃꯣꯠꯇꯁꯨ ꯕꯤ ꯕꯤ ꯑꯦ ꯖꯦ ꯄꯥꯝꯃꯦ ꯑꯗꯨꯕꯨ ꯑ ꯆꯠꯅ ꯃꯤꯅ ꯍꯥꯏꯗꯤ ꯊꯕꯛꯅ ꯄꯥꯝꯕꯗꯤꯀꯣ ꯕꯤ ꯀꯣꯝ ꯄꯥꯝꯕ꯫